ꯍꯜꯂꯣ ꯑꯣ ꯑꯕ ꯌꯥꯗ꯭ꯔꯅꯦ ꯅꯦꯠꯋꯔꯛꯁꯤꯅ ꯆꯌꯦꯅ ꯌꯦꯡꯕꯁꯤꯅ ꯃꯣꯏ ꯄꯣꯠꯁꯤꯅꯨ ꯕꯦꯔꯥ ꯑꯃꯨꯛ ꯀꯥꯈꯅꯦ ꯋꯥꯅ ꯑꯃꯨꯛ ꯅꯨꯡꯉꯥꯏꯇꯕꯅꯦ ꯂꯝꯁꯤꯅ ꯅꯦꯋꯥꯏ ꯖꯒꯥ ꯅꯦꯋꯥꯏ ꯅꯨꯡꯉꯥꯏꯕ ꯖꯒꯥꯗ ꯂꯩꯁꯤꯜꯂꯨꯕꯅꯤꯅ ꯈꯪꯗꯤ ꯀꯔꯤ ꯍꯥꯏꯗꯣꯏꯅꯣ ꯆꯦꯟꯗꯗ꯭ꯔꯦ ꯑꯥ
ꯑꯆꯥ
ꯏ ꯏꯁꯤꯡ ꯎꯅꯔꯦ ꯎꯣꯔꯩ ꯁꯥꯥꯅ ꯀꯨꯏꯔꯦꯗ ꯇꯧꯔꯤꯅꯤ
ꯍꯦ ꯐꯁ
ꯞ ꯑꯩ ꯀ ꯅꯍꯥꯟꯋꯥ ꯑꯩ ꯆꯥꯗꯕ ꯅꯍ ꯆꯥꯈꯤꯕꯅꯤꯅꯦ ꯀꯧꯊꯣꯛꯈ꯭ꯔꯦꯅꯦ
ꯦ ꯆ ꯑꯗꯨ ꯊꯥꯁꯨ ꯍꯥꯏꯗꯤ
ꯅꯠꯇꯦ ꯑ ꯃꯅꯥ ꯃꯁꯤꯡꯗ ꯍꯥꯏꯕ ꯑꯥꯎ ꯑꯣꯏꯉ
ꯀꯩ ꯐ
ꯑꯣ ꯆꯪꯒꯨꯝ ꯆꯪꯒꯨꯝ ꯍꯥꯏ ꯍꯥꯏꯗꯅꯦ ꯑꯣ ꯆꯪꯒꯨꯝ
ꯐ ꯆꯥꯗ ꯀ ꯃꯁꯟ
ꯎꯝ ꯆꯨꯝ ꯆꯥꯗꯕ ꯀꯨꯏꯑꯦꯗ ꯁꯤ ꯆꯥꯕ ꯍꯥꯏꯇꯥꯔꯦ ꯑꯃ ꯍꯥꯎꯋꯦ ꯍꯥꯟꯅ ꯆꯥꯕ ꯅꯠꯇ꯭ꯔꯣ
ꯑ ꯃꯥ ꯐ ꯐꯥꯎ ꯆꯥꯗ ꯑꯩꯅꯁꯨ ꯁꯥꯗꯌ
ꯎꯝ
ꯍꯧꯖꯤꯛꯀꯥꯟ ꯃꯈꯩꯗꯤ ꯄꯥꯛꯈꯪꯅꯔꯤ ꯆꯤꯡꯒꯨꯝꯒ ꯍꯥꯏꯁꯦ ꯎꯕ ꯃꯇꯝꯗꯕꯨ ꯆꯥꯕ ꯌꯥꯕ꯭ꯔꯥꯅ ꯈꯟꯜꯂꯑꯦ ꯑꯃꯨꯛ ꯍꯥꯏꯗꯤ ꯁꯤ ꯄꯣꯠꯁꯦ ꯆꯥꯕ ꯆꯥꯕ ꯌꯥꯏ ꯌꯥꯗꯦꯗꯨ ꯈꯪꯉꯔꯣꯏꯕ ꯄꯥꯝꯕꯤ ꯑꯃ ꯑꯣꯏꯅ ꯎꯒꯅꯦꯕ ꯑꯗꯨꯝ ꯀꯔꯤ ꯆꯥꯛ ꯏꯁꯤꯡ ꯎꯅꯔꯕ ꯅꯠꯇ꯭ꯔꯣ ꯍꯜꯂꯣ ꯍꯜꯂꯣ
ꯇ ꯇꯑꯌꯦ
ꯄꯣꯠ ꯆꯥꯏꯁꯤꯡ ꯎꯅꯕꯗ꯭ꯔꯣ
ꯍ
ꯄꯣꯝꯊꯣꯛꯑꯦ ꯍꯋꯥꯏ ꯃꯅꯝ ꯅꯝꯃꯦ ꯍꯣꯏ ꯆꯞ ꯃꯅ ꯍꯣꯏ ꯃꯝ ꯅꯥꯏ ꯇꯧꯔꯤꯁꯦ ꯒ꯭ꯌꯥꯟ ꯇꯥꯗ꯭ꯔꯦ ꯍꯥꯏꯗꯅ ꯑꯗꯨꯅꯤ ꯇꯧꯔꯤꯨꯁꯦ ꯁꯥꯒꯠꯂꯛꯑꯕꯅꯤꯅ ꯆꯥꯛꯌꯦꯌꯥꯡ ꯆꯥꯁꯨ ꯍꯐꯝ ꯈꯪꯗ꯭ꯔꯦ ꯍꯥꯏꯇꯥꯔꯦ ꯀꯔꯤ ꯆꯥꯗꯣꯏꯅꯣ ꯈꯟꯕꯗ ꯏꯟꯖꯥꯡ ꯅꯥꯄꯤꯁꯨ ꯀꯨꯏꯅ ꯊꯝꯕ ꯌꯥꯗꯦ ꯍꯧ ꯍꯧ ꯍꯧꯖꯤꯛꯇꯤ ꯏꯟꯖꯥꯡ ꯅꯥꯄꯤꯛꯄ ꯑꯣꯏꯅ ꯊꯝꯒꯦꯗꯤ ꯐꯔꯤꯁ ꯐ꯭ꯔꯤꯖ ꯂꯧꯗꯕ ꯌꯥꯔꯣꯏꯕ ꯑꯗꯨꯅ ꯀꯔꯤ ꯍꯥꯏꯅꯤ ꯄꯣꯠ ꯆꯩꯣꯏꯁꯤ ꯐꯔꯤꯁꯥꯏꯗꯁꯨ ꯄꯩꯁꯥꯅꯤꯗꯣ
ꯎ
ꯃꯩ ꯑꯃꯨꯥꯎ ꯂꯥꯛꯇ꯭ꯔꯗꯤ ꯐꯤꯁꯇ ꯊꯝꯕ ꯌꯥꯔꯣꯏꯗ꯭ꯔꯤꯅꯦ ꯐꯝꯅꯤꯡꯕ ꯄꯣꯠ ꯈꯨꯗꯤꯡꯃꯛ ꯊꯝꯉꯁꯨ ꯌꯥꯗꯦꯗꯣ ꯇꯧꯔꯤꯕ ꯇꯧꯔꯤꯁꯦ ꯑꯩꯅ ꯊꯝꯅꯤꯡꯉꯤꯕ ꯄꯣꯠ ꯆꯩ ꯈꯔ ꯈꯛꯇꯅꯤ ꯊꯝꯗꯣꯏꯒꯦ ꯍꯥꯏꯗꯤ ꯄꯨꯂꯞꯄꯨꯗꯤ ꯊꯝꯖꯤꯟꯕ ꯌꯥꯗ꯭ꯔꯦꯗꯅ ꯐ꯭ꯔꯤꯖ ꯍꯥꯏꯁꯤ ꯍꯥꯏꯗꯤ ꯑꯆꯧꯕ ꯃꯣꯏ ꯐꯥꯏꯚ ꯏꯁꯇꯥꯔ ꯑꯗꯨ ꯏꯁꯇꯥꯔꯒ ꯍꯥꯏꯅ ꯌꯥꯝꯅ ꯇꯧꯔꯝꯃꯅꯤ ꯍꯧꯖꯤꯛꯇꯤ ꯂꯩꯔꯕꯅꯤ ꯇꯔꯁ ꯀꯌꯥ ꯃꯦꯍꯟ ꯇꯗ ꯔꯦ ꯑꯗꯨꯩꯅ
ꯊꯕꯛ ꯆꯠꯊꯣꯛꯇ꯭ꯔꯕꯣ ꯅꯪ ꯅꯍꯥꯟ ꯗꯨꯀꯥꯟ ꯑꯃ ꯌꯥꯎꯋꯦ ꯍꯥꯏꯗꯥꯏꯅꯦ ꯑꯅꯧꯕ ꯑꯃ ꯍꯥꯟꯅꯒꯤꯗꯨꯗꯤ ꯁꯤꯗꯣꯛꯑꯦ ꯍꯥꯏꯗꯥꯏꯅꯦ
ꯍꯧ ꯑ
ꯍꯜꯂꯣ
ꯑ
ꯑꯣ ꯈꯤꯇꯪ ꯀꯟꯅ ꯉꯥꯡꯉꯗꯤ ꯇꯥꯗꯣ
ꯑ ꯑꯣꯏ ꯇ ꯀꯅ ꯊꯥꯟ ꯃ ꯂꯩꯁ ꯀ
ꯑꯣ ꯑꯦꯇꯗ꯭ꯔꯦꯗꯅ
ꯍ ꯃ ꯆ꯭ꯔꯣꯕ ꯊꯕ
ꯊꯕꯛ ꯑꯩ ꯍꯟꯗꯛ ꯌꯨꯝ ꯑꯩ ꯌꯨꯝ ꯅꯥꯀꯟꯗ ꯂꯩꯕ ꯑꯩꯒꯤ ꯀꯩꯅꯣ ꯁꯦꯝꯅꯕ ꯑꯩꯒꯤ ꯒꯣꯗꯥꯎꯟ ꯑꯃ ꯂꯩꯕꯗꯣ ꯑꯗꯨ ꯁꯦꯝꯖꯤꯟꯉꯦꯗ ꯇꯧꯕ ꯑꯩ ꯗꯨꯀꯥꯟꯒꯤ ꯄꯣꯠ ꯆꯩꯗꯨ ꯗꯨꯀꯥꯟꯗ ꯁꯨꯝ ꯊꯝꯕꯗꯣ ꯍꯥꯏꯗꯤ ꯄꯣ ꯆꯦ ꯑꯅꯧꯕ ꯂꯥꯛꯄꯗꯣ ꯗꯨꯀꯥꯟꯗ ꯂꯣꯏ ꯑꯣꯏꯅ ꯊꯝꯐꯝꯗꯣ ꯂꯩꯇ꯭ꯔꯦꯕ ꯑꯗꯨꯅ ꯅꯥꯀꯟꯗꯨꯗ ꯒꯣꯂꯥ ꯑꯃ ꯁꯥꯔꯨꯗꯨꯁꯨ ꯌꯥꯝ ꯆꯤꯟꯁꯤꯜꯂꯛꯑꯗꯧꯕ ꯑꯗꯨꯅ ꯌꯨꯝꯗ ꯑꯣꯏꯅ ꯄꯨꯊꯔꯛꯑꯒꯦꯕ ꯌꯨꯝꯗ ꯑꯣꯏꯅ ꯒꯣꯗꯥꯟꯗꯨ ꯁꯦꯝꯃꯒꯦꯗ ꯑꯩ ꯒꯣꯗꯥꯟꯗ ꯁꯦꯝꯖꯤꯜꯂꯝꯃ ꯑꯗ ꯉꯁꯤ ꯅꯨꯃꯤꯠ ꯅꯤꯅꯤ ꯍꯨꯝꯅꯤ ꯁꯨꯔꯦ ꯗꯨꯀꯥꯟ ꯊꯣꯡꯂꯣꯝ ꯗꯨꯀꯥꯟ ꯍꯦꯛ ꯊꯣꯡ ꯂꯣꯝꯕꯁꯤꯗ ꯄꯣꯠꯁꯤ ꯍꯦꯛꯇ ꯁꯤꯠꯇꯕꯅꯦꯕ ꯄꯣꯠ ꯁꯤꯠꯇ꯭ꯔꯗꯤꯦ ꯍꯪꯗꯦ ꯄꯩꯁꯁꯤꯀꯣ ꯗꯨꯀꯥꯟ ꯊꯣꯡ ꯂꯣꯟꯕꯁ ꯄꯣꯠ ꯌꯥꯝ ꯃꯥꯡꯉꯦ ꯃꯇꯝꯁꯨ ꯌꯥꯝ ꯃꯥꯡꯉꯦ ꯃꯣꯏꯅ ꯏꯂꯦꯛꯇ꯭ꯔꯣꯅꯤꯛꯁꯤ ꯐꯝꯕꯅꯦ ꯍꯥꯏꯗꯤ ꯐꯕ ꯑꯆꯥꯄꯣꯠꯀꯤ ꯗꯨꯀꯥꯟꯅꯤꯅꯀꯣ ꯌꯥꯝ ꯇꯥꯏꯌꯦꯕ ꯌꯨꯝꯗꯩꯁꯨ ꯍꯜꯂꯣ
ꯍꯥꯥ
ꯍꯧꯖꯤꯛꯂꯣ
ꯍꯧꯖꯤꯛ ꯄꯨꯔꯣ ꯍꯥꯏꯁꯦ
ꯑ ꯑ ꯋꯥꯜ ꯀꯞ ꯃꯇꯝꯅꯤꯅꯀꯣ ꯑꯗꯒꯤ ꯍꯧꯖꯤꯛꯇ ꯖꯨꯟ ꯖꯨꯂꯥꯏ ꯍꯥꯏꯁꯤ ꯀꯩꯅꯣ ꯃꯇꯝꯅꯤꯅꯦꯕ ꯄꯣꯠ ꯂꯣꯏꯁꯤꯜꯂꯛꯄ ꯃꯇꯝꯅꯦꯕ ꯍꯦꯛꯇ ꯑꯅ ꯑꯦ ꯀ꯭ꯂꯤꯌꯥꯁ ꯇꯣꯏ ꯄꯩꯁꯥꯥꯁ ꯍꯣꯡꯗ ꯍꯣꯡꯊꯔꯒꯅꯤ ꯊꯥꯗꯣꯛꯀꯗꯣꯏꯁꯦ ꯑꯦꯁꯤ ꯁꯥꯒꯠꯂꯛꯄꯅꯤꯅ ꯑꯦꯁꯤꯁꯨ ꯌꯥꯝꯅ ꯐꯖꯅ ꯁꯤꯠꯟꯅꯔꯝꯃꯅꯤ ꯈꯪꯗꯦ ꯑꯣꯖꯥ ꯄꯥꯏꯦꯕ ꯃꯤꯒꯤ ꯊꯕꯛ ꯃꯤꯗꯥ ꯑꯁꯤꯅ ꯍꯥꯏꯥꯏꯗꯕ ꯀꯣꯏꯗꯤ ꯎꯝ ꯄꯥꯏꯗꯕ ꯑꯩꯈꯣꯏꯅ ꯂꯩꯕ ꯄꯥꯏꯕ ꯃꯣꯏꯅ ꯌꯣꯟꯕ ꯁꯤ ꯇꯧꯁ ꯇꯁꯦꯡꯅ ꯍꯥꯏꯍꯥꯏꯕꯗꯜ ꯄꯩꯁꯥ ꯄꯥꯏꯕꯅꯦ ꯄꯣꯠ ꯂꯩꯗꯦꯕ ꯄꯥꯏꯕ ꯃꯤꯅ ꯍꯦꯟꯅ ꯄꯥꯏꯈꯠꯅꯕ ꯄꯣꯠꯁꯦ ꯌꯣꯟꯗꯣꯏꯅꯦꯕ ꯂꯩꯇꯕ ꯑꯩꯈꯣꯏꯅ ꯍꯥꯏꯗꯤ ꯄꯣꯠ ꯆꯩꯁꯨ ꯂꯩꯇꯕ ꯑꯩꯈꯣꯏꯅ ꯇꯥꯜꯂꯒ ꯑꯃꯨꯛ ꯂꯩ ꯍꯥꯏꯗꯤ ꯋꯥꯠꯂꯤ ꯃꯗꯨꯛ ꯂꯩꯖꯤꯟꯗꯣꯏꯅꯦꯕ ꯇꯧꯔꯁꯦ ꯇꯥꯏꯃꯣꯟꯅꯝꯁꯦ
ꯑꯗꯨꯗꯤ ꯆꯕ ꯀꯨꯝꯕ ꯍꯥꯏꯗꯤꯁ ꯋꯥ ꯆꯥ ꯑꯃꯥ ꯇꯧꯅꯤꯪꯗꯔ ꯍꯔꯕꯣꯗꯨ
ꯑꯣ ꯅꯤꯍꯥꯏꯔꯦꯁꯦ ꯑꯁ ꯈꯪꯗꯦꯗ ꯑꯦꯟꯗꯗ꯭ꯔꯦ ꯆꯤꯀꯥꯟꯁꯤꯕꯨ ꯁꯥꯕꯁꯤꯕꯨ ꯀꯔꯝ ꯀꯔꯝ ꯂꯦꯜꯂꯤꯒꯦ
ꯌꯥꯝ ꯋꯥꯅ ꯂꯦꯜꯂꯤ ꯍꯥꯏꯇꯥꯔꯦ ꯅꯨꯃꯤꯗꯥꯡꯁꯨ ꯃꯇꯝꯁꯨ ꯋꯥꯏ ꯅꯨꯃꯤꯗꯥꯡ ꯃꯇꯝꯗ ꯑꯗꯨꯗꯤ ꯑꯃꯨꯛ ꯈꯤꯇꯪ ꯅꯨꯡꯉꯥꯏꯔꯦ ꯁꯣꯕ ꯅꯨꯡꯊꯤꯟꯁꯤꯗꯤ ꯌꯥꯝ ꯌꯥꯗ꯭ꯔꯦ ꯍꯥꯏꯇꯥꯔꯦ ꯂꯦꯟꯕꯒ ꯃꯁꯤꯁ ꯅꯅꯤ ꯀ ꯌꯥꯗꯔꯠꯇꯪꯁꯤ
ꯅꯨꯡꯊꯤꯟ ꯁꯥꯕ ꯑꯃ ꯇꯧꯒꯦꯔ ꯍ ꯃꯇꯝꯁꯦ ꯁꯥꯡꯕ ꯇꯧꯈꯠꯂꯛꯦꯕ ꯁꯥꯒꯠꯂꯛꯄꯅꯤꯅꯀꯣ ꯅꯨꯃꯤꯗꯥꯡ ꯋꯥꯏꯔꯝꯁꯤꯁꯨ ꯍꯥꯏꯗꯤ ꯄꯨꯡꯁꯤ ꯌꯦꯡꯗ꯭ꯔꯤꯃꯩ ꯍꯧꯖꯤꯛꯁꯤ ꯅꯨꯡꯊꯤꯤꯟꯒꯤ ꯅꯨꯃꯤꯗꯥꯡ ꯋꯥꯏꯔꯝꯅꯤ ꯈꯪꯗ꯭ꯔꯦꯕ ꯄꯨꯡ ꯃꯉꯥ ꯇꯔꯨꯛꯀꯁꯦ ꯅꯨꯡꯁꯥ ꯌꯥꯡꯉꯩ ꯁꯥꯏꯑꯕ ꯀꯗꯥꯥꯏꯗ
ꯑ ꯁꯥꯕꯒꯤꯁꯦ ꯌꯥꯝ ꯋꯥꯕꯥ
ꯑꯌꯨꯛ ꯅꯨꯡꯊꯤ ꯅꯨꯃꯤꯗꯥꯡ ꯑꯌꯨꯛ ꯃꯉꯥꯏ ꯑꯌꯨꯛꯀꯤ ꯅꯨꯃꯤꯗꯥꯡ ꯑꯃ ꯃꯉꯥꯏꯔꯦ ꯈꯪꯕ ꯍꯥꯏꯕꯨ ꯅꯨꯡꯊꯤꯜ ꯃꯇꯝꯁꯤꯗ ꯑꯁ ꯅꯨꯡꯊꯤꯜ ꯄꯨꯡ ꯑꯩꯅ ꯍꯥꯏꯁꯤꯅꯦ ꯄꯨꯡ ꯃꯉꯥ ꯇꯔꯨꯛꯀꯛ ꯇꯥꯏꯁꯤꯜꯂꯛꯄꯁꯦ ꯄꯨꯡ ꯌꯥꯡꯗꯩ ꯃꯈꯩ ꯈꯪꯗꯦꯕ ꯅꯨꯡꯁꯥꯗꯣ ꯌꯥꯝꯃꯨꯟꯅ ꯁꯥꯕꯒꯤ ꯑꯥ ꯑꯥꯥ ꯇꯩꯉꯣꯟꯟꯅꯔꯕꯅꯦ ꯍꯥꯏꯁꯦ ꯈꯡꯗꯦ ꯑ ꯌꯦꯟ ꯇꯥꯗ꯭ꯔꯦ
ꯁꯁ
ꯑꯣꯣꯜ ꯋꯥꯉꯇ꯭ꯔꯀꯣ
ꯀ
ꯍꯁꯀꯔ ꯀ
ꯍꯜꯂꯣ
ꯇꯥꯏꯌꯦ ꯇꯥꯏꯌꯦ
ꯑꯣ ꯇꯥꯈꯤꯗꯕꯗꯨꯗ ꯑꯩꯗꯤ ꯀꯩ ꯇꯧꯗꯅꯣ ꯍꯥꯏꯁꯤꯅ
ꯑ ꯑ ꯑ
ꯑꯩꯈꯣꯏꯅ ꯈꯤꯇꯪ ꯌꯥꯝ ꯇꯞꯅ ꯇꯥꯕ ꯍꯥꯏꯇꯥꯔꯦ ꯑꯗꯨꯒꯤ ꯃꯈꯣꯟ ꯃꯈꯩꯗꯣ ꯁꯦꯡꯅ ꯑꯝꯇ ꯇꯥꯗꯕ ꯑꯗꯨꯒꯤ
ꯍꯗꯤ ꯌꯦꯡꯗꯦ ꯑꯩꯕꯨꯗꯤ ꯑꯩ ꯍꯧꯌꯛꯇ ꯍ ꯃꯥꯏ ꯍ ꯆꯒꯤ
ꯃꯣꯏꯒꯤ ꯍꯥꯏꯂꯥꯏꯠ ꯊꯣꯛꯂꯛꯄꯗꯣ
ꯑꯣꯦ ꯆꯪꯗꯅ ꯇꯥꯡꯒꯦ ꯊꯣꯛꯄꯒ ꯑꯗꯨꯒꯨꯝꯕꯗ
ꯃ ꯈꯦꯅꯔ ꯇ ꯑꯗꯣ ꯃꯣꯏꯒ ꯑꯩꯈꯣꯏꯒꯗꯤ ꯆꯥꯟꯅꯗ꯭ꯔꯦꯗꯣ ꯂꯝ ꯂꯝꯁꯨ ꯂꯥꯞꯅꯔꯕꯅꯤꯅ ꯃꯇꯝ ꯐꯖꯅ ꯈꯦꯠꯅꯔꯦꯗꯣ ꯑꯗꯨꯅꯅꯦꯅꯦ ꯇꯧꯔꯤꯁꯦ ꯂꯝꯗꯨ ꯂꯥꯟꯅꯗ꯭ꯔꯗꯤ ꯐꯗꯧꯕꯧꯕ ꯌꯥꯝꯅ ꯃꯔꯣꯟ ꯑꯃ ꯂꯥꯞꯅꯔꯦꯗ ꯑꯗꯨꯅ ꯇꯧꯕꯤꯔꯁꯦ
ꯑ
ꯍꯜꯂꯣ
ꯏꯔꯅꯣ
ꯑꯁ ꯄꯣꯠꯆꯩ ꯁꯦꯡꯗꯣꯛꯑꯝꯕꯅꯤꯅꯦ ꯉꯁꯥꯏ ꯊꯕꯛ ꯑꯌꯨꯛꯇ ꯒꯣꯗꯥꯎꯟ ꯁꯦꯝꯖꯤꯟꯕ ꯈꯤꯇꯪ ꯂꯣꯏꯁꯤꯜꯂꯝꯃꯦ ꯑꯗꯒꯤ ꯁꯦꯡꯗꯣꯛ ꯁꯦꯡꯖꯤꯟ ꯇꯧꯔꯝꯕꯅꯦ ꯍꯣꯔꯦꯟ ꯉꯁꯤꯒꯤꯗꯤ ꯅꯨꯃꯤꯗꯥꯡ ꯋꯥꯏꯔꯝ ꯉꯁꯤꯒꯤꯗꯤ ꯑꯌꯨꯛ ꯇꯧꯕꯗ ꯑꯣꯏꯅ ꯂꯦꯞꯁꯤꯜꯂꯒꯦ ꯍꯌꯦꯡꯗꯒꯤ ꯐꯖꯅ ꯍꯧꯔꯒꯦꯗ ꯊꯕꯛ ꯇꯧꯃꯤꯅꯣ ꯑꯉꯥꯡ ꯃꯈꯈꯩꯛꯇ ꯊꯕꯛ ꯑꯔꯨꯕ ꯑꯃ ꯂꯩꯌꯦꯗꯅ ꯉꯁꯤꯗꯤ ꯂꯥꯛꯇ꯭ꯔꯕ ꯑꯗꯨꯏ ꯆꯥꯏꯔꯤꯁꯦ ꯂꯣꯏꯁꯤꯜꯂꯝꯃꯅꯤ ꯈꯤꯇꯪ
ꯍ ꯑꯩ ꯊꯕꯛ ꯂꯣꯏꯔꯒ ꯍꯣꯔꯦꯟ ꯇꯧꯔꯛꯑꯒꯦ